ꯑ ꯚꯥꯏ ꯆꯥꯛ ꯆꯥꯕꯤꯔꯣ ꯑ ꯇꯥꯏ ꯇꯥꯏ ꯆꯥꯛꯏꯁꯤꯡ ꯎꯅꯕꯤꯔꯕꯣ
ꯑ ꯎꯅꯔꯦ
ꯍꯥꯥ
ꯎꯅꯔꯦ
ꯀꯩ ꯃꯊꯦꯜ ꯇꯧꯕꯤꯔꯒꯦ ꯉꯁꯤꯁꯤꯕꯨ
ꯎ ꯁꯟꯗꯦꯅꯤꯅ ꯎꯠꯇꯤ ꯊꯣꯡꯉꯦ
ꯑ ꯅꯣꯡꯅꯤꯁꯤꯗꯤ ꯁꯥꯕ ꯈꯛꯇꯪ ꯍꯟꯊꯕꯗꯧꯅ
ꯎꯝ ꯅꯨꯡꯉꯥꯏꯕ ꯇꯕꯨ ꯁꯥꯏꯌꯦ ꯁꯤꯅꯕꯨ ꯑꯃꯨꯛ ꯇꯣꯏꯕ
ꯎꯝ ꯁꯥꯔꯕꯅꯤꯅ ꯁꯥꯏ ꯍꯥꯏꯇꯕꯅꯤ ꯀꯩꯅꯣ
ꯎꯝ ꯎꯝ ꯁꯥꯕꯨꯗꯤ ꯌꯥꯝꯁ ꯁꯥꯔꯦ ꯎꯝ ꯀꯩꯗꯧꯔꯃꯤꯅꯣ ꯅꯪꯕꯨ
ꯑꯁ ꯀꯩꯁꯨ ꯇꯧꯗꯦꯗ ꯀꯩꯅꯣꯝ ꯁꯨꯝ ꯌꯦꯡꯉ ꯂꯥꯏꯔꯤꯛ ꯑꯃ ꯁꯨꯝ ꯄꯥꯔꯝꯕꯅꯦ ꯁꯦꯜꯐ ꯍꯦꯜ ꯕꯨꯛ ꯑꯃ
ꯑꯩꯁꯨ ꯁꯟꯗꯦꯅꯤꯅ ꯏꯃꯨꯡ ꯋꯥꯏꯔꯝ ꯁꯤꯠꯇꯣꯛꯑꯒ ꯋꯥꯏ ꯇꯩꯊꯣꯛꯑꯦ ꯑꯗꯨꯒ ꯐꯤ ꯅꯨꯡ ꯁꯨꯒꯦꯅ ꯇꯧꯔꯝꯕꯅꯤ
ꯎꯝ ꯀꯩꯅꯣꯅꯦ ꯊꯕꯛ ꯌꯥꯝ ꯐꯔꯕꯣ ꯍꯥꯏꯁꯦ ꯆꯠ
ꯁꯟꯗꯦꯅꯤꯅ ꯑꯣꯐꯤꯁ ꯊꯔꯥꯝꯃꯅꯤꯗ
ꯍꫭ ꯍꯣꯏ
ꯑꯩꯒꯤꯗꯤ ꯑꯦꯛꯇꯤꯚ ꯁꯥꯔꯚꯤꯁꯇ ꯂꯩꯔꯨꯕꯅꯤꯅ ꯁꯟꯗꯦꯒꯗꯤ ꯁꯨꯇꯤ ꯊꯥꯕꯤꯕꯖꯥꯠ ꯅꯠꯇꯦꯗ ꯚꯥꯏ ꯁꯤꯒꯤ ꯈꯜꯂꯨꯔꯒꯗꯤ ꯋꯥꯕꯖꯥꯠꯅꯤꯗ ꯚꯥꯏ ꯊꯕꯛꯁꯦ ꯒꯣꯚꯔꯃꯦꯟ ꯖꯣꯕ ꯍꯥꯏꯕꯀꯣ ꯃꯌꯥꯝꯅꯗꯤ ꯅꯨꯡꯉꯥꯏꯕꫭꯏ ꯈꯟꯕ ꯁꯣꯝꯗ ꯋꯥꯔꯤꯁꯤꯗꯤ ꯗꯤꯎꯇꯤꯒ ꯇꯧꯕ ꯀꯥꯟꯖꯤꯗ ꯋꯥꯕꯖꯤꯗꯤ ꯚꯥꯏ ꯃꯥꯌꯝꯅꯗꯤ ꯒꫭꯕ꯭ꯔꯃꯦꯟ ꯖꫭꯞ ꯇꯧꯔꯝꯅꯤ ꯅꯨꯡꯉꯥꯏ ꯔꯝꯃꯥꯅꯤ ꯅꯪ ꯈꯟꯕ ꯁꯣꯟ ꯊꯦꯡꯅꯔꯤ ꯃꯌꯥꯝꯖꯤꯗꯤ ꯚꯥꯏ ꯂꯣ ꯑꯦꯟ ꯑꯣꯔꯗꯔꯒꯤ ꯐꯤꯕꯝꫪꯒ ꯐꯠꯇ꯭ꯔꯦꯀꯣ ꯑꯗꯨꯅ ꯌꯥꯝ ꯀꯩꯅꯣ ꯇꯧꯋꯤꯗ ꯚꯤꯏ ꯋꯥꯏꯠ ꯗ ꯚꯥꯏ ꯍꯣꯏ ꯗꯤꯄꯥꯔꯠꯃꯦꯟꯒꯤꯗꯤ ꯅꯨꯡꯉꯥꯏꯕ꯭ꯔꯣ ꯀꯃꯥꯏꯅ ꯇꯧꯒꯦ
ꯑꯩꯈꯣꯏꯒꯤꯗꯤ ꯁꯨ ꯀꯥ ꯍꯦꯟꯅ ꯐꯥꯏꯅꯥꯟꯁꯤꯌꯦꯜ ꯏꯌꯥꯔꯒꯨꯝꯕ ꯂꯥꯛꯄ ꯈꯣꯠꯄꯗ ꯈꯔ ꯑꯃꯨꯛꯀꯥ ꯍꯦꯕꯤ ꯋꯥꯔꯛ ꯆꯠꯄꯒꯤ ꯋꯥ ꯑꯇꯩꯗꯨꯗꯤ ꯅꯣꯔꯃꯦꯜꯅꯤꯗ ꯍꯥꯏꯗꯤ ꯆꯤꯟꯖꯨ ꯆꯤꯟꯗꯕ ꯀꯣꯝꯖꯨ ꯀꯣꯝꯗꯕ ꯑꯗꯨꯅꯤ
ꯎꯝ ꯑꯩꯖꯨ ꯀꯩꯅꯣꯒꯤ ꯁꯨꯇꯤ ꯐꯪꯕꯒꯤ ꯊꯥ ꯑꯝ ꯁꯨꯇꯤ ꯐꯪꯕꯩ ꯊꯣꯛꯂꯛꯄꯅꯦ ꯉꯥꯏꯍꯥꯟ ꯑꯁ
ꯎꯝ
ꯌꯨꯝꯒ ꯐꯦꯃꯤꯂꯤ ꯇꯥꯏꯝ ꯑꯝ ꯐꯪꯗ꯭ꯔꯦ ꯑꯗꯨꯒꯤ ꯑꯁ ꯑꯉꯥꯡ ꯅꯨꯕꯤ ꯁꯤꯗꯖꯦ ꯌꯥꯝ ꯆꯥꯎ ꯂꯩꯔꯝꯃꯦ ꯑꯩ ꯃꯁꯛ ꯈꯪꯗ꯭ꯔꯦ ꯑꯩꯅ ꯄꯥꯝꯒꯦꯒ ꯌꯥꯗ꯭ꯔꯦ
ꯁꯨꯃꯥꯏꯅ ꯇꯧꯔꯗꯤ ꯌꯥꯔꯔꯣꯏ ꯍꯥꯏꯗꯤ ꯑꯩꯅ ꯈꯜꯂꯤꯁꯤꯒ ꯍꯥꯏꯗꯤ ꯏꯃꯨꯡ ꯃꯅꯨꯡꯒꯤꯖꯤꯗ ꯅꯨꯡꯁꯤꯅꯕ ꯑꯗꯨ ꯋꯥꯠꯂꯅꯦꯕ ꯚꯥꯏ ꯁꯨꯃꯥꯏ ꯁꯨꯝ ꯂꯞꯊꯣꯛꯅꯔ ꯂꯩꯔꯗꯤ ꯃꯃꯥꯗꯤ ꯃꯃꯥꯗꯤ ꯌꯥꯝ ꯅꯨꯡꯁꯤ ꯃꯥ
ꯑꯗꯨ ꯑꫭꯏꯔꯒꯅ ꯀꯨꯠꯇ꯭ꯔꯗ ꯄꯨꯔꫭ ꯀꯨꯠꯇ꯭ꯔ ꯀ꯭ꯋꯥꯇꯔ ꯑꯃꯥ ꯂꯧꯔ ꯂꯩꯔꫭ ꯀꯩꯅꯣ
ꯑꯃꯨꯛ ꯑꯩꯅ ꯀ꯭ꯋꯥꯇꯔꯗ ꯂꯩꯁꯜꯂꯒꯗꯤ ꯚꯥꯏ ꯌꯨꯝꯒꯤ ꯑꯍꯜ ꯂꯃꯟꯖꯤꯡꯖꯤꯗꯤ ꯑꯃꯨꯛ ꯀꯅꯥꯅ ꯁꯦꯕꯥ ꯇꯧꯍꯧꯅꯤ
ꯎꯝ ꯑꯗꯨꯁꯨ ꯆꯨꯝꯃꯤꯅꯦ
ꯑꯗꯨꯒꯤ ꯈꯜꯂ ꯑꯩ ꯑꯩꯖꯦ ꯄꯨꯕ ꯉꯝꯗ꯭ꯔꯕ
ꯎꯝ ꯁꯤꯟꯐꯝꯅꯅꯤ ꯚꯥꯏ
ꯅꯪꯗꯤ ꯄꯣꯁꯇꯤꯡ ꯀꯩ ꯀꯩ ꯂꯝ ꯇꯥꯔꯤꯒꯦ
ꯍꯧꯖꯤꯗꯤ ꯍꯣꯝ ꯇꯥꯎꯟ ꯑꯗꯨꯝ ꯂꯩꯔꯤ ꯑꯗꯨꯝ ꯌꯨꯝꯗꯒꯤ ꯑꯗꯨꯝ ꯆꯠꯊꯣꯛ ꯆꯠꯁꯤꯟ ꯇꯧꯔꯤ
ꯑꯩꯗꯤ ꯀꯩꯅꯗ ꯊꯥꯔꯦꯅꯦ ꯇꯧꯔꯤꯖꯦ
ꯑꯗꯨꯅꯕꯨ ꯐꯔꯦꯗ ꯚꯥꯏ ꯆꯥꯗꯤꯡ ꯌꯥꯝ ꯍꯟꯊꯔꯦ ꯍꯧꯖꯤꯛꯇꯤ ꯊꯥꯎ ꯃꯃꯜꯖꯨ ꯈꯖꯤꯛ ꯈꯔꯛꯇꯥ ꯅꯠꯇ꯭ꯔꯦ ꯍꯦꯜꯂꯤꯖꯦ ꯍꯥꯏꯗꯤ ꯌꯨꯝꯗꯒꯤ ꯑꯞ ꯗꯥꯎꯟ ꯍꯩꯖꯕꯩ ꯋꯅꯤ ꯌꯨꯝꯗꯒ ꯂꯩꯖꯩ ꯍꯥꯏꯖꯕꯩ ꯋꯥꯅꯤ ꯆꯥꯖꯤꯡ ꯌꯥꯝ ꯍꯦꯜꯂꯦꯕ
ꯚꯥꯏꯗꯤ ꯀꯌꯥꯃꯨꯛ ꯄꯦ ꯀꯌꯥꯃꯨꯛ ꯀꯃꯥꯏꯅ ꯇꯧꯔꯤꯒꯦ
ꯄꯦꯒ ꯍꯟꯗꯛꯇꯤ ꯃꯊꯣꯡ ꯃꯔꯝ ꯈꯪꯕꯖꯥꯠ ꯅꯠꯇꯦꯕ ꯂꯥꯛꯇ꯭ꯔꯤꯉꯩꯗ ꯍꯥꯟꯅ ꯁꯤꯖꯤꯟꯅꯕ ꯂꯣꯏꯔꯦ ꯑꯗꯨꯅꯦ
ꯇꯣꯂꯣꯞ ꯑꯩ ꯆꯥꯖꯕ ꯋꯥꯅꯤ ꯀꯩꯅꯣꯅ ꯃꯥꯅ ꯐꯪ ꯂꯩꯔꯦ
ꯀꯩꯅꯣꯅꯦ ꯏꯃꯥꯏ ꯒꯤꯒ ꯑꯝꯇ ꯈꯥꯏꯗ꯭ꯔꯕꯣ
ꯃꯥꯅ ꯌꯨꯝꯗ ꯂꯩꯕꯅꯤꯅ ꯃꯥꯅ
ꯎꯝ ꯏꯆꯥ ꯏꯁꯨ ꯆꯥꯎꯔꯛꯄꯒꯤ ꯁꯦꯚꯤꯡꯁꯨ ꯃꯣꯏꯒꯤꯁꯨ ꯁꯦꯚꯤꯡ ꯈꯔ ꯊꯝꯕꯤꯗ ꯌꯥꯄꯣꯠꯇꯦꯗ ꯑꯩꯈꯣꯏꯅ ꯁꯨꯝ ꯂꯣꯏꯁꯤꯟ ꯌꯥꯄꯣꯟꯇꯦ ꯃꯣꯏꯒꯤꯁꯨ ꯈꯔ ꯍꯥꯞꯄꯤꯗꯅ ꯈꯣꯠꯄꯤꯗꯅ
ꯑꯉꯥꯡ ꯑꯅꯤꯗꯨꯒꯤ ꯀꯩꯅꯣ ꯂꯣꯏ ꯌꯥꯎꯋꯤ ꯐꯤꯛꯁ ꯗꯤꯄꯣꯖꯤꯠ ꯂꯣꯏꯅ ꯃꯣꯏꯒꯤ ꯆꯍꯤ ꯀꯩꯅꯣ ꯀꯨꯟꯃꯉꯥ ꯁꯨꯕꯗ ꯂꯧꯊꯣꯛꯄꯒꯤ ꯂꯣꯏꯅ ꯐꯤꯛꯁ ꯗꯤꯄꯣꯖꯤꯠ ꯇꯧꯔ ꯊꯝꯕꯤꯈ꯭ꯔꯦꯕ
ꯌꯥꯝ ꯐꯩꯌꯦ ꯌꯥꯝ ꯐꯩ ꯑꯩꯗꯤ ꯑꯗꯨꯃꯛꯇꯤ ꯉꯝꯗ꯭ꯔꯤ
ꯀꯩꯅꯣ ꯇꯧꯕꯗꯒꯤ ꯑꯩꯈꯣꯏꯁꯨ ꯚꯥꯏ ꯁꯨꯃꯥꯏꯅ ꯑꯝꯇꯪ ꯇꯧꯕ ꯌꯥꯕꯅꯤ ꯄꯨꯟꯗꯕꯁꯨ ꯀꯨꯏꯔꯦꯀꯣ ꯁꯨꯇꯤꯒꯨꯝꯕ ꯐꯪꯅꯕ ꯀꯥꯟꯗ ꯑꯩꯈꯣꯏ ꯄꯨꯜꯂꯞ ꯔꯤ ꯌꯨꯅꯤꯌꯟ ꯑꯝꯇꯪꯗꯤ ꯁꯤꯟꯕ ꯌꯥ
ꯁꯨꯇꯤꯁꯦ ꯃꯌꯥꯝ ꯄꯨꯂꯞ ꯐꯪꯃꯤꯟꯅꯗꯦ ꯃꯥꯟꯅꯗꯕꯁꯤꯗ
ꯃꯥ ꯃꯥꯒꯤ ꯂꯣꯏꯅ ꯀꯩꯅ ꯇꯧꯅꯒꯔ꯭ꯦꯅꯦ ꯊꯕꯛ ꯊꯕꯛ ꯇꯧꯅꯈꯤꯕ ꯊꯕꯛ ꯇꯧꯅꯈꯤꯕ ꯕꯤꯖꯤꯅꯦꯁ ꯇꯧꯅꯕꯅ ꯇꯧꯅꯈꯤꯕ ꯃꯥ ꯃꯥꯒꯤ ꯂꯥꯏꯟ ꯑꯃꯃꯝꯗ ꯂꯣꯏ ꯁꯤꯟꯐꯝ ꯑꯃꯃꯝ ꯄꯥꯏꯅꯈ꯭ꯔꯕꯅꯤꯅ ꯀꯣ ꯎꯅꯗꯕ ꯀꯨꯏꯔꯦꯅꯦ ꯏꯃꯥꯅꯕ
ꯆꯥꯎꯔꯦꯅꯦ ꯑꯍꯟ ꯑꯣꯏꯁꯜꯂꯛꯑꯕꯅꯤꯅ ꯁꯦꯟꯅ ꯃꯔꯨꯅꯤꯅꯦꯅ ꯆꯠꯅꯈꯤꯕ ꯚꯥꯏ ꯌꯥꯎꯗꯕꯁꯨ ꯌꯥꯗꯕ
ꯉꯔꯥꯡ ꯅꯍꯥꯟꯗ ꯑꯣꯏꯔꯤꯕꯣꯏ ꯅꯤꯡꯉꯤꯍꯥ ꯑꯩꯈꯣꯏꯅ ꯇꯦꯟ ꯂꯣꯏꯈꯤꯕꯗꯣ ꯈꯪꯍꯧꯗꯦ ꯃꯇꯝ ꯑꯩꯈꯣꯏꯁꯨ ꯀ꯭ꯂꯥꯁ ꯅꯥꯏꯟ ꯇꯦꯟꯒꯤ ꯍꯥꯏ ꯁꯀ꯭ꯨꯜ ꯐ꯭ꯔꯦꯟꯁꯤꯡꯗꯣ ꯑꯃꯨꯛꯇꯪ ꯔꯤꯌꯨꯅꯤꯌꯟ ꯃꯆꯥ ꯑꯃꯇꯪ ꯇꯧꯔꯒꯀꯣ ꯑꯝꯇꯪꯗꯤ ꯄꯨꯅꯤꯡꯕꯅꯤ ꯑꯩ ꯋꯥꯈꯟꯗꯗꯤ
ꯃꯥꯅꯦ
ꯊꯕꯛ ꯊꯕꯛ
ꯔꯤꯌꯨꯅꯤꯌꯟ ꯍꯥꯏꯔꯒ ꯚꯥꯏ ꯄꯨꯟꯁꯤꯟꯕꯁꯦ ꯉꯝꯗꯕ ꯑꯩ ꯁꯪꯉ ꯅꯪ ꯁꯪꯗꯕꯒꯨꯝꯕ ꯃꯥ ꯁꯪꯉ ꯑꯩꯃꯨꯛ ꯁꯪꯗꯕꯒꯨꯝꯕ ꯁꯨꯃꯥꯏꯅ ꯑꯗꯨꯝ ꯇꯧꯅ ꯂꯩꯔꯦꯅꯦ
ꯎꯝ
ꯑꯗꯣ ꯑꯨꯛꯇꯪꯗꯤ ꯆꯠꯁꯦ ꯍꯥꯏꯗꯤ ꯄꯥꯔꯛꯀꯨꯝꯕ ꯒꯥꯔꯗꯦꯟꯒꯨꯝꯕ ꯅꯠꯇꯦ ꯍꯥꯏꯕꯗꯤ ꯔꯤꯁꯣꯔꯠꯀꯨꯝꯕ ꯀꯩꯒꯨꯝꯕ ꯑꯃ ꯇꯧꯔꯒ ꯆꯥꯛ ꯆꯔꯥ ꯑꯃ ꯆꯥꯃꯤꯟꯅꯔꯨꯕ ꯐꯦꯃꯤꯂꯤ ꯐꯦꯂꯤ ꯇꯧꯔꯒ ꯐꯦꯃꯤꯂꯤ ꯄꯦꯛ ꯁꯥꯔꯒ
ꯎꯝ ꯀꯟꯗꯕ ꯀꯨꯏꯔꯤꯅꯦꯀꯣ ꯑꯁ ꯑꯩꯈꯣꯏꯅ ꯍꯥꯏ ꯁ꯭ꯀꯨꯜ ꯂꯣꯏꯕꯗꯒꯤ ꯊ ꯑꯃꯨꯛꯇ ꯊꯦꯡꯅꯈꯤꯗꯕ ꯏꯃꯥꯟꯅꯕ ꯌꯥꯎꯔꯕꯅꯤ
ꯎꯝ ꯎꯝ ꯑ ꯍꯣꯏ ꯃꯄꯥꯟ ꯂꯝꯗ ꯑꯗꯨꯝ ꯁꯗꯜ ꯇꯧꯈꯤꯕꯁꯨ ꯑꯗꯨꯝ ꯌꯥꯎꯔꯛꯄꯣꯅꯤꯗ
ꯅꯣꯏ ꯐꯣꯏꯔꯤꯕꯣꯛ ꯐꯁꯨꯃꯅ ꯋꯥꯔꯤꯒꯨꯝ ꯑꯆꯣꯛ ꯁꯥꯟꯅꯏꯁꯦꯕꯨ ꯉꯥꯏꯔꯦ
ꯗꯕ
ꯎꯝ
ꯔꯕꯔ
ꯄꯤꯛꯈ꯭ꯔꯕ ꯃꯅꯤꯄꯨꯔꯁꯤꯗ ꯂꯩꯃꯤꯟꯅꯔꯁꯨ ꯆꯍꯤꯔꯣꯝꯗ ꯎꯅꯔꯛꯇꯕ ꯌꯥꯎꯔꯦꯕ
ꯊ ꯑꯣꯏ ꯆ ꯁꯨꯃꯥꯏ ꯁꯤ ꯑꯦ ꯁ ꯇ ꯑꯅꯤꯒ ꯈꯜꯂꯤꯗ ꯈꯣꯏꯗꯤ ꯍꯦꯜꯂꯤ ꯁꯤꯁ ꯐꯦꯃꯤꯂꯤ ꯔꯦꯁꯄꯣꯁꯤꯕꯤꯂꯤꯇꯤ ꯑꯩꯈꯣꯏ ꯈꯨꯗꯤ ꯇꯥꯔꯦ ꯃꯇꯝ ꯑꯃ ꯏꯉꯥꯎ ꯉꯥꯎꯔꯗꯅ ꯆꯥꯅꯤꯡꯕꯇ ꯆꯥ ꯁꯦꯠꯅꯤꯡꯕꯅ ꯁꯦ ꯇꯧꯔꯝꯕꯗꯣ ꯍꯧꯖꯤꯛ ꯌꯥꯗꯦ
ꯎꯝ
ꯁꯤꯁ ꯇꯧꯔꯤꯁꯤ ꯃꯊꯥꯥꯁꯥꯏꯗ ꯄꯨꯟꯁꯤꯁꯦ ꯁꯨꯃꯥꯏꯅ ꯆꯦꯁ ꯂꯥꯛꯀꯅꯤ ꯈꯜꯂꯨꯗꯤ
ꯎꯝ ꯃꯥꯏ ꯃꯥꯒꯤ ꯇꯧꯒꯗꯕ ꯃꯊꯧꯁꯤ ꯚꯥꯏ ꯂꯨꯔꯛꯄ ꯊꯥꯏꯅ ꯑꯍꯟꯅ ꯍꯥꯏꯔꯝꯕ ꯑꯃ ꯂꯩꯗꯥꯏꯅꯤ ꯚꯥꯏ ꯆꯍꯤ ꯆꯥꯝꯃ ꯊꯕꯛ ꯆꯥꯝꯃ ꯑꯗꯣ ꯑꯩꯈꯣꯏ ꯑꯩꯈꯣꯏꯁꯨ ꯆꯍꯤ ꯆꯥꯝꯃ ꯁꯨꯔ ꯁꯨꯔ ꯆꯍꯤ ꯑꯩꯈꯣꯏ ꯐꯣꯔꯇꯤ ꯐꯣꯔꯇꯤ ꯑꯣꯏꯔꯃꯤꯅ ꯊꯕꯛꯁꯨ ꯐꯣꯔꯇꯤ ꯁꯨꯔꯝꯃꯅꯦꯕ ꯑꯩꯈꯣꯏꯁꯨ
ꯗꯨꯅꯤ
ꯅꯍꯥꯛ ꯍꯟꯊ ꯑꯣꯏ ꯃꯤꯅꯤꯡꯉꯤ ꯆꯍꯤ ꯀꯨꯟꯍꯨꯝꯗꯣꯏ ꯁꯨꯕꯒꯤ ꯋꯥꯠꯇꯦ ꯇꯧꯈꯤꯕꯗꯣ
ꯎꯝ
ꯌꯣ ꯍꯥꯅꯨꯗꯧꯔꯦꯅꯦ
ꯍꯅꯨꯔꯔꯕꯅꯤꯅꯦ ꯑꯩ ꯅꯆꯥ ꯆꯥꯎꯔꯕꯅꯤꯅ ꯍꯦ ꯅꯪ
ꯅꯣꯡꯃꯨꯛ ꯉꯥꯜꯒꯅꯨꯃꯤ ꯑꯃꯨꯛ ꯇꯥ ꯅꯪꯒꯤꯗꯤ ꯑꯉꯥꯡꯈꯩꯗꯤ ꯀ꯭ꯂꯥꯁ ꯀꯌꯥ ꯀꯌꯥ ꯀꯃꯥꯏ ꯀꯌꯥ ꯀꯌꯥ ꯀꯥꯔꯦ ꯀꯃꯥꯏ ꯇꯧꯔꯦ
ꯑꯁ ꯑꯃ ꯅꯨꯄꯤꯗꯨꯗꯤ ꯊꯏ ꯑꯉꯥꯡ ꯑꯣꯏꯔꯤꯅ ꯁ꯭ꯋꯥꯏꯗ ꯁꯨꯝ ꯑꯅꯛꯄ ꯁꯔꯥꯎꯟꯗꯤꯡꯗ ꯂꯩꯕ ꯁ꯭ꯀꯨꯜ ꯀꯩꯅꯣꯗ ꯇꯝꯍꯜꯂꯤꯌꯦ ꯑꯥ ꯑꯗꯨꯒ ꯑꯆꯧꯕ ꯅꯨꯄꯥꯗꯨꯗꯤ ꯑꯩꯅ ꯁꯥꯏꯠꯇ ꯈꯔ ꯂꯣꯜꯂꯤ ꯈꯪꯖꯅꯕꯅ ꯍꯟꯗꯛ ꯆꯍꯤ ꯊꯥꯈꯤꯕꯅꯤ
ꯎꯝ ꯀꯩ ꯇꯝꯃꯤꯅ ꯑꯣꯁꯥꯏꯇ
ꯃꯥ ꯇꯨꯌꯦꯞ ꯊꯥꯗ꯭ꯔꯤꯌꯦ ꯑꯩ ꯑꯩ ꯑꯉꯥꯡꯅꯦ
ꯎꯝ ꯑꯩꯒꯤ ꯏꯆꯥꯅꯨ ꯄꯍꯟꯒ ꯃꯣꯏ ꯄꯨꯛꯃꯤꯟ ꯀꯥꯃꯤꯟꯅꯈꯤꯕ꯭ꯔꯥ ꯀꯩꯅꯣ ꯇꯧꯗꯥꯏꯅꯦ
ꯑꯧ ꯚꯥꯏ ꯅꯪꯅ ꯈꯔ ꯍꯟꯈꯤꯒꯨꯝ ꯅꯪꯅ ꯍꯥꯟꯒꯤꯒꯨꯝ ꯇꯧꯕꯅꯤ ꯊꯥ ꯑꯅꯤꯔ ꯑꯍꯨꯝꯂꯛ ꯀꯩꯅꯣ ꯀꯥꯎꯈꯔꯦꯗꯁꯨ
ꯑꯩꯅ ꯈꯔ ꯍꯥꯟꯈꯤꯕꯅꯦꯕ ꯑꯩꯗꯨꯁꯨ ꯍꯟꯗꯛ ꯀꯩꯅꯣ ꯊꯥꯗꯣꯏꯅꯤ ꯇꯨꯌꯦꯟ ꯊꯥꯗꯣꯏꯅꯦ ꯇꯧꯔꯤꯁꯦ
ꯁ ꯍꯦ
ꯑꯩꯁꯨ ꯇꯨꯌꯦꯞ ꯁꯦ ꯐꯖꯅꯥ ꯂꯣꯏꯁꯤꯜꯂꯒ ꯑꯥꯎꯁꯥꯏꯇꯨꯃ ꯇꯨꯌꯦꯞꯁꯦ ꯂꯣꯏꯔꯒ ꯊꯥꯕꯤꯔꯒꯦꯅ ꯇꯧꯅꯤ